ꯑꯧ ꯇꯥꯔꯦ ꯇꯥꯔꯦ ꯑꯧ ꯁꯦꯡꯅ ꯇꯥꯔꯦ
ꯍꯥꯏꯗꯤ ꯈꯣꯟꯖꯦꯜꯗꯣ ꯄꯤꯛꯄ꯭ꯔꯕ
ꯑꯣ ꯄꯤꯛꯇ꯭ꯔꯦ ꯄꯤꯛꯇ꯭ꯔꯦ
ꯑꯣ ꯌꯥꯔꯦ ꯌꯥꯔꯦ ꯑꯗꯨꯗꯤ
ꯎꯝ ꯑꯣ ꯀꯩꯗꯧꯔꯝꯃꯤꯅꯣ
ꯑꯩꯗꯣ ꯋꯥꯔꯤ ꯁꯨꯝ ꯄꯥꯔꯝꯕ
ꯑꯣ ꯀꯩ ꯀꯩ ꯋꯥꯔꯤ ꯑꯣꯏꯗꯣꯏꯅꯣ
ꯅꯪꯒꯤ ꯀꯩꯁꯨꯝꯁꯪ ꯑꯅꯥ
ꯑꯣ ꯀꯃꯥꯏꯅ ꯇꯧꯕ ꯋꯥꯔꯤ ꯑꯣꯏꯗꯣꯏꯅꯣ ꯌꯥꯝ ꯅꯨꯡꯉꯥꯏꯕ ꯃꯥꯜꯂꯤꯗ
ꯎꯝ ꯑꯗꯨꯝ ꯅꯨꯡꯉꯥꯏ ꯍꯥꯏꯇꯥꯔꯦ ꯈꯔ ꯄꯥꯔꯛꯎꯔꯣ ꯇꯥꯒꯦꯔꯣ
ꯑꯧ ꯌꯥꯏꯌꯦ ꯈꯔ -ꯈꯔ ꯑꯦꯛꯁꯄ꯭ꯂꯦꯟ ꯇꯧꯕꯤꯔꯛꯑꯣ ꯄꯥꯕꯤꯔꯛꯑꯣ
ꯎꯝ ꯀꯩꯅꯣ ꯅꯣꯡꯗꯥ ꯅꯣꯡꯗꯥꯔꯦꯝꯕꯤ ꯍꯥꯏꯁꯦ ꯁꯤꯁꯤꯅ
ꯎꯝ ꯎꯝ
ꯎꯝ ꯑꯗꯨꯒꯅꯦ ꯑꯗꯨꯝ ꯑꯩ ꯄꯥꯔꯛꯄꯁꯦ ꯑꯗꯨꯝ ꯄꯥꯔꯛꯑꯒꯦ ꯀꯃꯥꯏꯅ ꯂꯩꯗꯣꯏꯅꯣ ꯋꯥꯔꯤ ꯈꯪꯗ꯭ꯔꯦꯕ
ꯍꯣꯏ ꯌꯥꯏꯌꯦ ꯌꯥꯏꯌꯦ
ꯎꯝ ꯅꯧꯗꯥꯔꯦꯝꯕꯤ ꯃꯤꯀꯞ ꯊꯣꯛꯂꯛ ꯊꯣꯔꯛꯑꯦ ꯃꯤꯀꯞ ꯊꯣꯔꯛꯂꯕꯁꯨ ꯐꯃꯨꯡꯗꯒꯤ ꯍꯧꯒꯠꯅꯤꯡꯕ ꯄꯣꯛ ꯗꯦ ꯃꯤꯠ ꯑꯅꯤꯗꯨꯁꯨ ꯈꯨꯗꯥꯡꯅ ꯈꯟꯖꯤꯜꯂꯒ ꯊꯝꯃꯤ ꯀꯗꯣꯝꯗꯒꯤꯅꯣ ꯉꯔꯥꯡ ꯅꯨꯃꯤꯗꯥꯡ ꯏꯆꯟꯅ ꯀꯞꯉꯥꯡ ꯇꯧꯔꯛꯄꯗꯨꯗ ꯅꯤꯡꯁꯤꯡꯉꯛꯏ ꯂꯣꯡꯅ ꯍꯧꯒꯠꯂꯤ ꯃꯣꯕꯥꯏꯜ ꯄꯥꯏꯈꯠꯂꯤ ꯋꯥꯆꯞꯇ ꯐꯠ ꯆꯪꯂꯒ ꯏꯁꯇꯦꯇꯁ ꯕ꯭ꯌꯨ ꯌꯦꯡꯂꯨꯕꯗ ꯄꯤꯁꯨꯝ ꯅꯥꯝꯃ ꯏꯟꯈꯠꯂꯤ ꯎꯝ ꯉꯔꯥꯡ ꯈꯔ ꯀꯩꯅꯣ- ꯀꯩꯅꯣꯅ ꯀꯞꯄꯝꯕꯒꯤꯅꯦꯕ ꯑꯩ ꯏꯆꯟ ꯍꯥꯏꯁꯤꯅ
ꯑꯣ ꯑꯣ ꯁꯥꯎꯅꯈꯤꯕ ꯂꯩꯕ꯭ꯔꯣ ꯀꯃꯥꯏꯅ ꯇꯧꯒꯦ ꯀꯞꯄꯒꯤ ꯃꯔꯝꯁꯦ ꯈꯪꯕꯤꯕ꯭ꯔꯣ ꯎꯝ
ꯈꯪꯗꯦ ꯅꯪ ꯒ꯭ꯌꯥꯟ ꯇꯥꯗꯧ ꯃꯥꯟꯗ꯭ꯔꯦꯗ
ꯒ꯭ꯌꯥꯟ ꯇꯥꯗꯧ ꯃꯥꯟꯗ꯭ꯔꯦ
ꯑꯩꯅ ꯍꯥꯏꯗꯤ ꯃꯔꯛꯇꯒꯤ ꯄꯥꯔꯛꯑꯗꯤ ꯒ꯭ꯌꯥꯟ ꯇꯥꯗꯧ ꯃꯥꯟꯗ꯭ꯔꯦꯕ
ꯑꯣ ꯀꯩꯅꯣ ꯑ ꯑꯝ ꯒ꯭ꯌꯥꯟ ꯇꯥꯗ꯭ꯔꯒꯁꯨ ꯈꯔ ꯄꯥꯕꯤꯔꯛꯑꯣ ꯍꯥꯏꯐꯦꯠ ꯅꯨꯡꯉꯥꯏꯕ꯭ꯔꯥ ꯌꯦꯡꯁꯤꯅꯦ
ꯍꯦꯛꯇ ꯕ꯭ꯔꯦꯡ ꯕ꯭ꯔꯦꯡ ꯊꯤꯔꯛꯑꯣꯔ
ꯌꯥꯏꯅꯦ-ꯌꯥꯏ ꯇꯥꯕ ꯌꯥꯔꯗꯤ ꯈꯔ ꯇꯥꯊꯣꯛꯁꯤꯅꯦ
ꯎꯝ ꯀꯩꯅꯣ ꯋꯥꯔꯤ ꯑꯣꯏ ꯂꯤꯔꯛꯑꯒꯦ
ꯍꯣꯏ ꯌꯥꯏꯌꯦ ꯋꯥꯔꯤ ꯑꯣꯏꯅ ꯈꯪꯉꯗꯤ ꯋꯥꯔꯤ ꯑꯣꯏꯅ ꯂꯤꯕꯤꯔꯛꯑꯣ ꯌꯥꯏ
ꯀꯩꯅꯣꯒꯤꯅꯦ ꯎꯝ ꯍꯧꯖꯤꯛ ꯑꯃ ꯑꯩꯅ ꯀꯟꯅ ꯇꯥꯔꯤꯕ ꯑꯃ ꯂꯩꯌꯦꯕꯀꯣ ꯑꯗꯨꯒꯤ ꯋꯥꯔꯤ ꯑꯣꯏꯅ ꯂꯤꯔꯛꯑꯒꯦ
ꯑꯧ ꯌꯥꯏꯌꯦ ꯂꯤꯕꯤꯔꯛꯑꯣ
ꯀꯩꯅꯣꯁꯦ ꯍꯦꯔꯣ -ꯍꯦꯔꯣꯁꯤꯅ ꯈꯔ ꯐꯝ ꯆꯥꯔꯦꯕꯀꯣ ꯐꯝ ꯃꯃꯤꯡꯗꯤ ꯄꯜꯂꯔꯣꯏꯒꯦꯕꯀꯣ
ꯎꯝ
ꯑꯗꯣ ꯃꯥꯅ ꯐꯝ ꯆꯥꯎꯋꯦ ꯑꯗꯨꯒ ꯑꯥ ꯍꯥꯏꯗꯤ ꯊꯕꯛꯁꯦ ꯇꯧꯔꯦꯕꯀꯣ ꯃꯥꯅ ꯑꯗꯨꯝ ꯅꯤꯡꯁꯤꯡꯉꯛꯄ ꯑꯣꯏꯗꯣꯏꯅꯦꯕ ꯋꯥꯔꯤꯁꯦ ꯑꯗꯨꯒ
ꯃꯥꯒ ꯍꯦꯔꯣꯏꯟꯅꯤꯒꯁꯦ ꯊꯥꯏꯅ ꯊꯦꯡꯅꯈꯤꯗꯨꯕ ꯑꯉꯥꯡ ꯑꯣꯏꯔꯤꯀꯥꯟꯗ
ꯎꯝ
ꯎꯝ ꯍꯥꯏꯗꯤ ꯍꯦꯔꯣꯏꯟꯅꯤꯁꯤꯅ ꯀꯩꯅꯣ ꯀꯤꯍꯣꯝꯗꯣ
ꯎꯝ
ꯀꯤꯍꯣꯝꯗ ꯌꯣꯜꯂꯒ ꯂꯩꯔꯝꯕ ꯑꯗꯨꯗ ꯃꯩ ꯀꯥꯡ ꯃꯌꯥꯒꯤ ꯑꯗꯨꯗꯩꯩ ꯍꯦꯔꯣꯏ ꯍꯦꯔꯣ ꯍꯣꯏꯅ ꯀꯣꯏꯕ ꯆꯠꯄꯗ ꯊꯦꯡꯅꯗꯣꯏꯅꯦꯕ
ꯑꯥꯎ
ꯑꯗꯨꯒ ꯑꯥ ꯍꯥꯏꯗꯤ ꯑꯗꯨꯗꯩ ꯈꯪꯅꯔꯛꯑꯅꯤꯗꯅ ꯈꯔ ꯈꯔ ꯍꯥꯏꯗꯤ ꯃꯥꯒꯤ ꯄꯣꯠꯇꯣ ꯀꯅꯥꯝꯇꯅ ꯂꯩꯕꯤꯔꯝꯗꯕ ꯍꯥꯏꯇꯥꯔꯦꯅꯦ
ꯑꯗꯨꯗꯩꯩ ꯍꯦꯔꯣꯗꯨꯅ ꯂꯩꯕꯤꯕ ꯑꯗꯨꯗꯩ ꯈꯔ ꯈꯔ ꯈꯪꯅꯔꯛꯑꯦ ꯑꯗꯨꯏ ꯃꯇꯨꯡꯗ ꯑꯃꯨꯛ ꯀꯩꯅꯣꯅ ꯃꯥꯡꯒꯤ ꯗꯨꯅꯦꯕ ꯍꯥꯏꯗꯤ ꯃꯥꯒꯤꯗꯤ ꯃꯥꯒꯤꯅꯦ ꯗꯥꯛꯇꯔꯒꯤ ꯆꯦ ꯑꯃ ꯃꯥꯡꯒꯤꯕ ꯑꯗꯨ ꯂꯩ ꯆꯠꯄꯗꯨꯗ ꯑꯗꯨ ꯂꯩꯔ ꯑꯗꯨꯗꯒꯤ ꯑꯗꯨ ꯑꯗꯨꯏ ꯃꯇꯨꯡꯗ ꯑꯃꯨꯛ ꯊꯤꯕ ꯂꯥꯛꯄꯗꯁꯨ ꯑꯗꯨꯝ ꯍꯦꯔꯣꯏꯟꯅꯤꯁꯨ ꯑꯃꯨꯛ ꯊꯦꯡꯅꯔꯦꯗꯅ ꯑꯃꯨꯛ ꯊꯤꯕꯤꯔꯒ ꯗꯥꯛꯇꯔꯒꯤ ꯆꯦꯗꯨꯅꯦ ꯍꯥꯏꯕꯗꯨꯗ
ꯎꯝ
ꯑꯗꯨꯗꯩꯩ ꯑꯃꯨꯛ ꯋꯥꯔꯤꯗꯤ ꯑꯗꯨꯝ ꯁꯥꯟꯅꯔꯦ ꯑꯗꯨꯗꯩ ꯁꯨꯝ ꯁꯨꯝ ꯁꯨꯝ ꯁꯨꯝ ꯈꯪꯅꯔꯛꯑꯦꯀꯣ ꯃꯣꯏꯅꯤꯁꯦ
ꯍꯦꯔꯣꯏꯟꯅꯤꯒꯤ ꯍꯦꯔꯣꯏꯟꯅꯤꯒꯤꯁꯦ ꯃꯃꯥꯁꯦ ꯀꯩꯅꯣ ꯇꯧꯋꯦꯕ ꯎꯝ ꯃꯄꯥ ꯂꯩꯇꯦꯕꯀꯣ
ꯎꯝ
ꯃꯃꯥꯁꯦ ꯈꯔ ꯅꯨꯄꯥ ꯅꯍꯥꯒ ꯑꯗꯨꯝ ꯑꯣꯟꯖꯤꯟꯅꯕ ꯄꯪꯂꯩꯗ ꯂꯩꯕꯗꯣ ꯑꯗꯩꯩ ꯅꯨꯄꯥ ꯑꯃꯗꯁꯨ ꯅꯨꯄꯥ ꯑꯃꯗꯁꯨ ꯃꯌꯨꯝ ꯄꯥꯟꯊꯣꯛꯈꯤꯗꯣꯏꯅꯦꯕ ꯃꯃꯥꯁꯦ ꯃꯊꯟꯗꯒ ꯂꯩꯍꯧꯗꯣꯏꯅꯦꯕ ꯍꯦꯔꯣꯏꯅꯤꯁꯦ
ꯑꯥꯎ
ꯍꯦꯔꯣꯁꯤꯗꯤ ꯂꯥꯏꯔꯤꯛꯁꯨ ꯍꯩꯌꯦꯕ ꯑꯗꯨꯒ ꯍꯦꯔꯣꯏꯟꯅꯤꯁꯤꯗꯤ ꯑꯗꯨꯝ ꯂꯥꯏꯔꯤꯛꯀ ꯁꯦ ꯄꯥꯛꯅ ꯇꯝꯗꯕꯗꯣ
ꯎꯝ
ꯑꯗꯨꯃꯥꯏ ꯇꯧꯋꯦ ꯑꯗꯣ ꯃꯥꯗꯣ ꯎꯝ ꯍꯥꯏꯗꯤ ꯍꯦꯔꯣꯅꯒ ꯇꯧꯔꯒ ꯇꯥꯛꯁꯨ ꯇꯥꯛꯄꯤꯑꯦꯕ ꯎꯝ ꯃꯥꯗꯣ ꯐꯣꯟꯒꯗꯨ ꯂꯩ ꯖꯗꯕꯅꯦ ꯃꯃ ꯐꯣꯟꯒ ꯍꯦꯔꯣꯗꯒꯤꯒ ꯂꯧꯔꯒ ꯃꯥꯅ ꯄꯤꯔꯛꯀꯦ ꯍꯥꯏꯕꯗꯨꯀꯣ ꯂꯧꯔꯒ ꯃꯥꯏ ꯃꯣꯏ ꯇꯥꯛꯄꯤꯌꯦꯕꯀꯣ ꯍꯦꯔꯣꯅ
ꯎꯝ
ꯑꯗꯣ ꯁꯤꯁꯤꯅ ꯑꯉꯥꯡ ꯑꯣꯏꯔꯤꯒꯩꯒꯤ ꯋꯥꯔꯤꯅꯦꯕ
ꯑꯧ
ꯍꯦꯔꯣꯏ ꯍꯦꯔꯣꯁꯤꯅ ꯊꯥꯏꯅ ꯑꯉꯥ ꯇꯧꯔꯤꯀꯥꯟꯗꯒꯤ ꯅꯤꯡꯖꯤꯡꯉꯛ ꯄ ꯍꯥꯏꯇꯔꯦꯅꯦ
ꯊꯥꯡꯅ ꯊꯩ
ꯍꯥꯏꯗꯤ ꯀꯣꯟꯅ ꯁ ꯍꯣꯏ ꯑ ꯍꯣꯏ ꯑ ꯍꯣꯏ ꯁꯨꯝ ꯁꯨꯝ ꯁꯨꯝ ꯔꯤꯃꯥꯏꯟ ꯇꯧꯔꯛ ꯄꯗꯣ ꯃꯦꯃꯣꯔꯤꯁ ꯑꯣꯏꯅꯀꯣ ꯍꯦꯔꯣꯁꯦ ꯑꯗꯨꯝ ꯎꯝ ꯎꯝ ꯍꯣꯏ ꯍꯣꯏ ꯑꯗꯨꯃꯥꯏꯅ ꯇꯧꯋꯦꯕ ꯍꯥꯏꯗꯤ ꯑꯗꯨꯝ ꯅꯤꯡꯖꯤꯡ ꯅꯤꯡꯖꯤꯡꯉꯒ ꯑꯗꯨꯝ ꯂꯩꯌꯦꯕ ꯍꯩꯔꯣꯏꯅꯤꯁꯦ ꯃꯥꯅ ꯑꯗꯨꯒ ꯃꯥꯅ ꯊꯦꯡꯅꯕꯗꯨꯅ ꯃꯣꯏ ꯑꯣꯐꯤꯁꯁꯤꯗꯅꯦ ꯊꯦꯡꯅꯕꯁꯤꯗꯅꯦ ꯍꯩꯔꯣꯏꯅꯤꯁꯦ
ꯀꯩꯅꯣ ꯃꯣꯏꯒꯤ ꯃꯅꯥꯛꯁꯤꯗ ꯍꯣꯇꯦꯜ ꯐꯝꯃꯒ ꯂꯩꯔꯝꯗꯣꯏꯅꯦꯕ ꯆꯥꯎꯔꯀꯥꯟꯗꯅꯦ ꯍꯥꯏꯗꯤ ꯑꯣꯐꯤꯁꯀꯤ ꯍꯣꯇꯦꯜ ꯆꯥ ꯅꯨꯡ ꯄꯤꯕꯗꯣ ꯑꯗꯨꯗ ꯊꯦꯡꯅꯔꯅꯤꯕ ꯎꯝ ꯎꯝ ꯎꯝ ꯑꯗꯨꯗ ꯊꯦꯡꯅꯗꯅꯦꯕ ꯃꯥꯁꯦ ꯍꯣꯇꯦꯜ ꯐꯝꯃꯝꯃꯦꯕ ꯃꯣꯏ ꯃꯆꯦ ꯆꯥꯎꯕꯤꯅ ꯑꯃꯒ
ꯎꯝ
ꯑꯗꯨꯒ ꯊꯦꯡꯅꯔꯅꯤ ꯑꯗꯒꯤꯗꯤ ꯍꯦꯔꯣꯁꯦ ꯁꯅꯤꯡ ꯁꯥꯎꯗꯤ ꯁꯥꯎꯅꯤꯡꯉꯦꯕ ꯍꯥꯏꯗꯤ ꯀꯩ ꯃꯔꯝꯒꯤꯅꯣ ꯈꯪꯗꯦ ꯃꯥꯁꯦ ꯈꯠꯅꯈꯤꯕꯒꯤ ꯃꯔꯝꯁꯦ ꯀꯩꯒꯤꯅꯣ ꯈꯪꯗꯦꯕꯀꯣ ꯑꯗꯨꯗꯒꯤꯗꯤ ꯀꯩꯅꯣꯒ ꯍꯥꯏꯗꯤ ꯌꯥꯝ ꯅꯣꯛꯅꯤꯡꯕꯒ ꯌꯥꯎꯕꯅꯦ ꯍꯥꯏꯗꯤꯅꯦ ꯆꯥꯗꯣ ꯍꯦꯔꯣꯗꯨꯅ ꯎꯝ ꯆꯥꯗꯣ ꯃꯥ ꯍꯥꯟꯅ ꯃꯥꯗꯤ ꯃꯄꯥꯟꯗ ꯌꯣꯟꯕ ꯖ‌ꯦ ꯀꯌꯥ ꯊꯛꯇꯦꯕꯀꯣ ꯆꯥ ꯗ‌ꯦꯕ ꯑꯗꯩ ꯍꯦꯔꯣꯏꯅꯤꯅ‌ꯦ ꯊꯛꯑꯣꯏ ꯑꯗꯨ ꯃꯥꯥꯏ ꯇꯧꯍꯟ ꯊꯣꯏꯒꯤ ꯇꯧꯒꯦꯅꯅꯦ ꯆꯥ ꯗꯨꯗꯅꯦ ꯊꯨꯝꯕꯨ ꯍꯥꯞꯆꯤꯟꯕꯔꯣ ꯑꯗꯒꯤꯗꯤ ꯑꯃꯥ ꯀꯔꯤ ꯌꯥꯝꯅ ꯐꯛ ꯐꯛ ꯂꯥꯎꯕ ꯀꯩꯅꯣꯗꯣ ꯀꯔꯤ ꯍꯩꯔꯤꯕꯣꯕ ꯍꯩꯔꯤꯕꯣꯕ ꯄꯨ ꯍꯥꯞꯆꯤꯟꯕꯔꯣ ꯍꯥꯞꯆꯤꯜꯂꯦ ꯍꯣꯏ ꯑꯗꯨꯒ ꯃꯣꯏꯒꯤ ꯀꯩꯅꯣ ꯄꯤꯌꯣꯟꯗꯨꯗꯅꯦ
ꯎꯝ
ꯑ ꯑꯗꯨꯒ ꯍꯦꯔꯣꯗꯨꯅ ꯄꯤꯌꯣꯟꯗꯨꯗ ꯑꯦꯗꯚꯥꯟꯁ ꯑꯣꯏꯅ ꯄꯤꯁꯟꯕꯤꯒ‌ꯣ ꯌꯥꯝ ꯆꯥꯁꯦ ꯌꯥꯝ ꯍꯥꯎꯋꯦ ꯀꯥꯏ ꯍꯥꯏꯗꯨꯅꯦꯕ ꯍꯥꯏꯔꯤꯅꯦ ꯊꯥ ꯑꯃꯥꯒꯤ ꯑꯦꯗꯚꯥꯟꯁ ꯄꯤꯕꯤꯔꯝꯃꯣꯅ ꯑꯃꯥ ꯅꯨꯃꯤꯠ ꯈꯨꯗꯤꯡꯒꯤ ꯂꯧꯒꯦꯅ ꯎꯝ ꯗ‌ꯦ ꯑꯗꯨꯃꯥꯏꯅꯒ ꯇꯧꯋꯦ ꯑꯗꯨꯒ ꯅꯣꯉꯥꯜꯂꯛꯄꯒꯤ ꯑꯃꯨꯛ ꯆꯥ ꯊꯛꯄꯁꯤꯗꯗꯤ ꯃꯥꯁꯦ ꯀ‌ꯦꯅꯣ ꯇꯧꯔꯝꯃꯦ
ꯑꯃꯨꯛ ꯆꯥꯁꯤꯗꯤ ꯃꯍꯥꯎꯅ ꯃꯥꯅꯗꯦꯅ ꯍꯥꯏꯔꯦꯕ ꯑꯗꯨꯗꯤ ꯃꯥꯗꯤ ꯃꯥ ꯆꯠꯈꯤꯕꯒꯤ ꯍꯥꯏꯗꯨꯗꯤ ꯍꯦꯔꯣꯏꯅꯤꯁꯦ ꯂꯩꯇꯕꯒꯤ ꯑ‌ꯦ ꯀꯔꯥꯏ ꯆꯈꯤꯅ‌ꯣ ꯍꯪꯂ ꯄꯗꯨꯗ ꯍ‌ꯣꯁ ꯑꯥ ꯃꯥꯗꯣ ꯍꯣꯁꯄꯤꯇꯥꯜ ꯆꯈꯤ ꯃꯁꯥ ꯉꯝꯗꯕꯒꯤ ꯍꯥꯏꯔ‌ꯦ
ꯎꯝ
ꯎꯝ ꯀꯅꯥꯒꯗꯔ ꯃꯥ ꯑꯝ ꯑꯗꯨꯗ ꯍꯖꯤꯛꯀꯤ ꯄꯤꯌ‌ꯣꯟ ꯅꯨꯄꯥꯖꯤꯅ ꯌꯥꯝ ꯋꯖꯔꯕ ꯅ‌ꯦ ꯑꯥ ꯀ‌ꯦꯅꯣꯅꯦ ꯍꯥꯏꯗꯤ ꯑꯥ ꯍꯥꯏꯗꯤ ꯃꯅꯥꯎ ꯅꯨꯄꯤ ꯒꯨꯝꯕꯅꯤꯅꯀꯣ ꯌꯥꯝ ꯋꯥꯖꯔꯕꯅꯦ ꯃꯥꯗꯣ ꯀꯩꯅꯣ ꯃꯌꯨꯝ ꯄꯥꯜꯂꯨꯕ ꯍꯥꯏꯔꯝꯕ ꯃꯌꯨꯝ ꯄꯥꯜꯂꯨꯕꯗꯒꯤ ꯍꯜ ꯑꯥ ꯍꯂꯑꯒ ꯃꯆꯥ ꯑꯅꯤꯁꯤꯒ ꯍꯥꯏ ꯑꯗꯩ ꯍꯦꯔꯣ ꯖ‌ꯦ ꯁꯣꯛ ꯆꯠꯈ꯭ꯔꯅꯦꯕ
ꯎꯝ
ꯍꯥꯏꯗꯤ ꯃꯥꯟ ꯑꯥ ꯍꯥꯏꯗꯤ ꯍꯦꯔꯣꯏꯅꯤꯗꯣ ꯌ‌ꯦꯟ ꯂꯨꯍꯣꯡꯉ ꯂꯩꯔꯝꯕꯗꯨꯗ ꯃꯥꯗꯣ ꯊꯥꯖꯗꯕ ꯍꯥꯏꯇꯥꯔꯦꯅꯦ ꯑꯗꯣ ꯍꯧꯖꯤꯛ ꯐꯥꯎꯒꯤꯗꯤ ꯍꯦꯔꯣꯏꯅꯤꯁꯦ ꯂꯨꯍꯣꯡꯉꯤꯔꯥ ꯂꯨꯍꯣꯡꯗꯔꯤꯔꯗꯤ ꯍꯥꯏꯗꯣꯛꯇ꯭ꯔꯤꯕ ꯍꯥꯏꯗꯤ ꯏꯁꯄꯤꯁ‌ꯣꯠ ꯏꯄꯤꯁꯣꯠꯅꯤꯅꯀꯣ
ꯎꯝ
ꯈꯪꯗ꯭ꯔꯤꯕ ꯗ‌ꯣ ꯃꯆꯥ ꯑꯅꯤ ꯁꯨꯃꯥꯏ ꯂꯩꯌꯦ ꯍꯥꯏꯅ ꯍꯥꯏꯌꯦꯕꯀꯣ
ꯎꯝ
ꯍꯂꯥꯑꯒ ꯍꯥꯏꯗꯤ ꯃꯣꯏ ꯃꯆ‌ꯦ ꯂꯩꯃꯤꯟꯅꯕ ꯍꯤꯟꯖꯥꯡ ꯊꯣꯡꯃꯤꯟ ꯍꯣꯇꯦꯜ ꯐꯃꯤꯟꯅꯕꯗꯣ ꯑꯣꯏꯗꯣꯏꯔꯥ ꯅꯠꯇ꯭ꯔꯒ ꯍ‌ꯦꯔꯣꯏꯅꯤꯗꯨ ꯑꯣꯏ ꯗꯨꯔꯗꯤ ꯈꯪꯗ꯭ꯔꯦꯕꯀꯣ ꯑꯗꯨꯒ ꯑꯗꯨꯝ ꯍꯖꯤꯛꯀꯤ ꯗꯤꯝ ꯍꯥꯏ ꯗꯤ ꯃꯥꯒꯤ ꯊꯥꯏꯅ ꯊꯥꯏꯅ ꯃꯣꯏꯅꯤ ꯊꯦꯡꯅꯕ ꯑꯗꯨꯗꯒꯤꯗꯤ ꯑꯆꯥꯄꯣꯠ ꯄꯤꯅꯕ ꯆꯥꯃꯤꯟꯅꯕ ꯑꯗꯨꯝꯕ ꯑꯗꯨꯝ ꯇꯨꯝꯕ ꯉꯥꯇ ꯗ ꯍꯦꯔꯣꯁꯦ ꯃꯃꯥꯅ ꯎꯝ ꯀꯅꯣ ꯃꯥꯁꯨ ꯃꯊꯟꯗ ꯃꯃꯥꯗ‌ꯪꯅ ꯌꯣꯛꯑꯦꯕ
ꯎꯝ ꯃꯥꯃꯥ ꯗꯪꯅ
ꯎꯝ ꯎꯝ ꯑꯗꯨꯒꯤ ꯅꯨꯄꯤ ꯑꯉꯥꯡꯅ ꯉꯥꯎꯁꯤꯟꯅꯔ ꯂꯩꯒꯅꯨ ꯈꯣꯏꯅ ꯂꯥꯏꯔꯤꯛꯇ ꯊꯋꯥꯏ ꯌꯥꯎꯅꯕ ꯇꯧ ꯑꯅꯥꯅꯦ ꯍꯥꯏꯌꯦꯕ ꯑꯥ ꯑꯗꯒꯤ ꯍꯥꯏꯃꯥ ꯍꯖꯤꯛ ꯍꯖꯤꯛꯄꯨꯗꯤ ꯑꯈꯣꯏ ꯆꯥꯎꯔ ꯀꯥꯟꯁꯤꯗꯕꯨꯗꯤ ꯂꯨꯍꯣꯡꯉꯣꯅ ꯍꯥꯏꯔ ꯂꯩꯔꯦꯕ ꯃꯃꯥꯅ
ꯑ ꯑ
ꯑꯗꯨꯒꯤ ꯃꯥꯅ ꯂꯨꯍꯣꯡꯕꯁꯦ ꯌꯥꯗꯗꯅ ꯍꯥꯏꯗꯣꯛꯑꯦꯕꯀꯣ ꯑꯗꯨꯗꯤ ꯍꯧꯋꯦ ꯍꯧꯔꯛꯄꯗꯗꯤ ꯁꯤꯡꯗꯨꯗꯤ ꯑꯩꯅ ꯂꯣꯏꯅꯥ ꯀꯥꯟꯊꯣꯛꯑꯝꯕꯩ ꯋꯥꯅꯦ ꯀꯃꯥꯏꯅ ꯂꯤꯗꯣꯏꯅꯣ ꯈꯪꯗꯕꯩ ꯋꯥꯔꯤꯁꯦ
ꯑꯣ ꯑꯗꯨꯕꯨꯗꯤ ꯁꯨꯝ ꯍꯥꯏꯗꯤ ꯎꯝ
ꯑꯗꯨꯒꯤ
ꯎꯝ ꯎꯝ
ꯎꯝ ꯑꯗꯨꯒ ꯅꯪꯒꯤꯗꯤ ꯌꯥꯝ ꯂꯥꯡꯉꯦ
ꯑꯩꯒꯤꯁꯦ
ꯎꯝ ꯌꯥꯝ ꯇꯥꯏꯌꯦ ꯀꯅꯥ ꯀꯅꯥ ꯉꯥꯡꯕꯅꯣ
ꯑꯣ ꯇꯥꯔꯤꯕ
ꯑꯥ ꯇꯥꯏ ꯇꯥꯏ
ꯅꯠꯇꯦ ꯑꯩ ꯅꯥ ꯍꯥꯏꯗꯤꯕꯂꯥꯡꯕ ꯇꯥꯔꯤꯕ꯭ꯔꯥ
ꯇꯥꯗ꯭ꯔꯦ ꯇꯥꯗ꯭ꯔꯦ
ꯑꯣ
ꯑꯗꯨꯨꯃꯥꯏꯅ ꯇꯧꯔꯦ ꯍꯣꯏ ꯑꯗꯨꯅꯅꯦ ꯀꯩꯅꯣ ꯍꯦꯔꯣꯁꯤꯁꯨ ꯃꯃꯤꯠꯇꯤ ꯈꯔ ꯉꯥꯎꯋꯦ ꯅꯨꯄꯤ ꯑꯅ ꯑꯗꯨꯝ ꯄꯪꯒꯣꯏ ꯄꯪ ꯀꯣꯏ ꯀꯣꯏꯁꯤꯟꯕꯗꯤ ꯑꯣꯏꯌꯦꯕꯀꯣ ꯑꯗꯨꯒ ꯃꯥꯅꯗꯅꯤ ꯁꯨꯝ ꯄꯥꯝꯖꯅ ꯄꯥꯝꯖꯅ ꯀꯣꯏꯕꯗꯤ ꯑꯣꯏꯗꯕ ꯍꯥꯏ ꯇꯔꯦ ꯑꯗꯣ ꯃꯥꯅꯗꯤ ꯍꯦꯔꯣꯏꯅꯤꯁꯦ ꯄꯝꯗꯤ ꯄꯥꯝꯗꯕ ꯑꯗꯣ ꯃꯃꯥꯅ ꯀꯣꯏꯕ ꯌꯥꯗꯕꯗꯣ ꯍꯥꯏꯗꯤ ꯀꯣꯟꯅ ꯅꯪ ꯒ꯭ꯔꯦꯖꯨꯁ ꯁꯤ ꯂ‌ꯣꯏꯔꯥ ꯀ‌ꯣꯏꯒꯗꯕꯅꯤ ꯈ‌ꯣꯠꯀꯗꯕꯅꯤꯅ ꯃꯥꯁꯦ ꯈꯔꯗꯁꯨ ꯇꯧꯔ ꯂꯞ ꯊꯣꯛꯑꯦ ꯑꯗꯒꯤꯗꯤ ꯂꯥꯏꯔꯤꯛꯁꯨ ꯑꯗꯨꯝ ꯇꯥꯛꯄꯤꯔꯦ ꯍꯦꯔꯣꯏꯅꯤꯁꯦ ꯍꯦꯔꯣꯏꯅꯤꯁꯦ ꯐꯤ ꯐꯤꯒ ꯁꯥꯔꯒꯅꯦ
ꯎꯝ
ꯃꯊꯟꯗꯒ ꯇꯝꯖꯔꯦꯕ ꯂꯥꯏꯔꯤꯛꯁꯦ ꯍꯥꯏꯗꯤ ꯃꯣꯏ ꯃꯅꯦ ꯆꯥꯎꯕꯤꯗꯨꯅ ꯈꯔ ꯈꯔꯗꯤ ꯌꯦꯡꯁꯤꯟꯕꯤꯑꯕ ꯃꯥꯗꯤ ꯃꯊꯟꯇ ꯂꯩꯍꯧꯔꯦꯗꯅ ꯃꯃꯥꯗꯨꯁꯨ ꯃꯌꯨꯝ ꯄꯥꯟꯊꯣꯛꯈ꯭ꯔꯦ
ꯃꯥꯅꯦ
ꯃꯃꯥꯗꯣ ꯃꯃꯥꯗꯣ ꯑꯃꯨꯛ ꯍꯜꯂꯛꯑꯦ ꯉꯁꯤꯒꯤꯗ ꯍꯥꯏꯗꯤ ꯑꯦꯄꯤꯁꯣꯠꯇ ꯑꯗꯨꯒ ꯃꯥꯗꯨꯅ ꯀꯩꯅꯣ ꯍꯥꯏꯗꯤ ꯍꯜꯂꯛꯏꯗꯨꯅꯅꯦ ꯃꯥꯏ ꯅꯨꯄꯥ ꯃꯌꯨꯝ ꯄꯥꯟꯊꯣꯛꯎꯕꯗꯣ
ꯎꯝ
ꯑꯗꯨꯗꯣ ꯁꯤꯗꯣꯛꯈ꯭ꯔꯕ
ꯑꯣ ꯑꯗꯨꯒꯤ ꯂꯩꯕ ꯌꯥꯗꯕꯩ ꯍꯜꯂꯛꯏꯔꯥ ꯅꯠꯇꯔꯥ ꯀꯃꯥꯏ ꯇꯧꯔꯤꯅꯣ
ꯍꯣꯏ ꯍꯣꯏ ꯍꯣꯏ ꯑꯗꯨꯏ ꯁꯤꯗꯣꯛꯈ꯭ꯔꯕꯅꯤꯅ ꯃꯥꯒꯤ ꯍꯥꯟꯅꯩ ꯅꯨꯄꯤ ꯑꯍꯟꯗꯣ ꯅꯨꯄꯤ ꯃꯥꯗꯤ ꯅꯨꯄꯤ ꯑꯇꯣꯝ ꯕꯤꯑꯣꯏꯅ ꯆꯠꯂꯤꯅꯦꯕ ꯑꯗꯨꯒꯤ ꯑꯍꯟꯗꯨꯅꯅꯦ ꯐꯨꯕꯒ ꯃꯆꯥꯅꯨꯄꯤ ꯀꯩꯀꯥꯗꯨꯅ ꯐꯨꯕꯗꯅꯦ ꯃꯥꯗꯨ ꯁꯤꯗꯣꯔꯥꯕ ꯆꯥ ꯗ ꯐꯛꯇꯕꯗꯒꯤ ꯑꯗꯨꯒ ꯌꯨꯝ ꯍꯦꯛ ꯇꯔꯕꯒ ꯑꯗꯨꯝ ꯋꯥꯟꯊꯈ꯭ꯔꯦ ꯑꯗꯒꯤ ꯑꯗꯨꯗꯒꯤꯗꯤ ꯃꯥꯅ ꯄꯩꯁꯥ ꯇꯨꯡꯁꯤꯟꯖꯕꯗꯣ ꯐꯤ ꯁꯥꯖꯔ ꯈꯣꯠꯂꯒ ꯑꯗꯨꯉꯩꯗꯣ ꯁꯨꯝ ꯂꯣꯏ ꯄꯤꯗ ꯂꯣꯏꯅ ꯆꯪꯊꯣꯛꯈ꯭ꯔꯦ ꯃꯃꯥꯒꯤ ꯅꯥꯕꯗ
ꯎꯝ
ꯃꯥꯁꯦ ꯃꯥꯁꯦ ꯈꯔ ꯏ ꯀꯥꯏꯅꯁꯨ ꯌꯦꯡꯁꯤꯟꯕꯤ ꯍꯦꯔꯣꯏꯅꯤ ꯁꯤꯁꯨ ꯍꯥꯏꯗꯤ ꯃꯃꯥꯗꯣ ꯈꯔ ꯀꯩꯅꯣ ꯇꯧꯕꯅꯤꯅꯀꯣ ꯉꯥꯡꯕꯤꯌꯦꯕ ꯐꯖꯅ ꯇꯊꯥ ꯇ ꯑꯣꯏꯅ ꯇꯧꯕꯤꯗꯕꯗꯣ ꯀꯩꯀꯩ ꯍꯥꯏꯗꯨꯅꯣ ꯈꯪꯗꯦ ꯁꯤꯟ ꯌꯥꯝ ꯌꯥꯎꯕꯅꯦ ꯋꯥꯔꯤꯁꯦ ꯑꯩꯅ ꯂꯣꯏ ꯁꯝꯖꯜꯂꯦ
ꯑꯥ
ꯅꯪꯗꯤ ꯋꯥꯔꯤ ꯇꯗ꯭ꯔꯣ
ꯑꯩꯁꯦ ꯋꯥꯔꯤ ꯀꯌꯥ ꯇꯥꯗꯕ
ꯑꯣ ꯉꯁꯤ ꯕꯣꯜ ꯌꯦꯡꯕ꯭ꯔꯣ
ꯉꯁꯤ ꯕꯣꯜ ꯌꯦꯡ
ꯌꯦꯡꯉꯦ
ꯑ ꯑꯔꯖꯦꯟꯇꯤꯅꯥꯒꯤ ꯌꯦꯡꯉꯦ
ꯅꯨꯡꯉꯥꯏꯕ꯭ꯔꯥ
ꯑꯧ ꯑꯗꯨꯝ ꯅꯨꯡꯉꯥꯏꯈꯤ ꯑꯥꯔꯖꯦꯟꯇꯤꯅꯥꯒ ꯖꯣꯔꯗꯥꯟꯒ ꯁꯥꯟꯅꯕ
ꯇꯧꯒꯦ
ꯑꯣ ꯃꯦꯁꯤꯗꯣ ꯑꯍꯥꯟꯕ ꯐꯥꯔꯁ ꯍꯥꯞꯇꯗꯤ ꯁꯥꯟꯅꯕ ꯌꯥꯎꯗꯌꯦ ꯃꯥꯅ ꯌꯥꯎ ꯑꯣ ꯀꯩꯅꯣꯃꯗꯣ ꯁꯨꯝ ꯍꯥꯏꯗꯤ ꯂꯩꯗꯅ ꯍꯥꯏꯗꯤ ꯃꯣꯏꯁꯦ ꯁꯣꯛꯈꯤꯗ꯭ꯔꯥ ꯄꯟꯈꯤꯗ꯭ꯔꯥ ꯀꯥꯏꯅ
ꯑꯣ ꯍꯣꯏ ꯑꯍꯩꯕ ꯀꯥꯡꯕꯨꯒꯤ ꯊꯝꯖꯤꯟꯕ
ꯑꯥ ꯑꯥꯏ ꯇꯧꯔ ꯊꯝꯕꯗꯣ ꯃꯣꯏ ꯃꯣꯏ ꯇꯤꯝꯅ ꯒꯣꯜ ꯑꯅꯤ ꯆꯟꯁꯤꯜꯂꯦ ꯃꯥ ꯌꯥꯎꯗ꯭꯭ꯔꯀꯥꯟꯗ ꯑꯗꯨꯒ ꯐꯥꯔꯁꯍꯥꯞ ꯂꯣꯏꯔꯛꯄꯒꯤꯗꯨꯗ ꯃꯥꯁꯦ ꯊꯣꯛꯅꯕ ꯇꯧꯔꯤꯉꯩ ꯇꯥꯏꯃꯤꯡꯗꯨꯗ ꯀꯩꯅꯣ ꯇꯧꯋꯦ ꯑꯥ ꯖꯣꯔꯗꯥꯟꯅ ꯑꯃꯃꯨꯛ ꯆꯪꯁꯤꯜꯂꯛꯏꯦ ꯑꯗꯨꯒ ꯃꯦꯁꯤ ꯆꯪꯉꯛꯑ ꯃꯇꯨꯡꯗ ꯃꯦꯁꯤꯅ ꯑꯃꯨꯛ ꯐꯖꯕ ꯒꯣꯜ ꯑꯃ ꯍꯥꯏꯗꯤ ꯐ꯭ꯔꯤꯀꯤꯛꯇ ꯌꯥꯝ ꯃꯁꯥ ꯅꯥꯟꯅ ꯑꯃ ꯊꯥ ꯑꯗꯨꯃꯥꯏꯅ ꯇꯧꯔꯒ ꯌꯥꯝ ꯅꯥꯟꯅ ꯃꯦꯠꯁꯇꯨ ꯂꯣꯏꯟ ꯍꯣꯏ ꯑꯗꯨꯝ ꯅꯨꯡꯉꯥꯏꯈ꯭ꯔꯦ ꯌꯥꯝ ꯅꯥꯟꯅ ꯃꯦꯠꯁꯇꯨꯁꯨ ꯂꯣꯏꯁꯤꯟꯈ꯭ꯔꯦ